ꯇꯥꯕ꯭ꯔꯣ
ꯑꯥꯎ ꯇꯥꯏꯌꯦ
ꯎꯝ ꯀꯩꯁꯨ ꯇꯧꯗꯦ ꯆꯥꯛ ꯆꯥꯔꯤꯌꯦ ꯅꯪꯗꯤ
ꯑꯩꯗꯤ ꯍꯧꯖꯤꯛ ꯊꯣꯡꯉꯤ ꯀꯩ ꯏꯟꯁꯥꯡ ꯆꯥꯔꯒꯦ
ꯑꯥ ꯉꯁꯤꯁꯦ ꯏꯔꯣꯝꯕ ꯆꯥꯔꯦ ꯑꯗꯣ ꯂꯣꯏꯔꯦꯒ ꯑꯗꯨꯝ ꯐꯝꯂꯒ ꯂꯩꯔꯦ
ꯑꯣ ꯀꯅꯥ ꯀꯅꯥ ꯂꯩꯕꯅꯣ
ꯑꯩꯁꯦ ꯍꯧꯖꯤꯛ ꯃꯤ ꯌꯥꯝ ꯂꯩꯌꯦ ꯕꯣꯜ ꯌꯦꯡꯒꯅꯤ ꯍꯥꯏꯅ
ꯀꯅꯥꯕꯨ ꯁꯄꯣꯠ ꯇꯧꯗꯣꯏꯅꯣ
ꯑꯩ ꯈꯪꯗ꯭ꯔꯦ ꯑꯩꯁꯦ ꯕ꯭ꯂꯥꯏꯟꯗ ꯌꯦꯡꯉꯤꯃꯤꯗ ꯑꯩꯗꯤ ꯀꯩꯝꯇꯥ ꯈꯪꯗ꯭ꯔꯦ
ꯑꯩꯗꯤ ꯅꯣꯔꯠ ꯋꯦꯗ ꯁꯞꯄꯣꯔꯠ ꯇꯧꯋꯦ
ꯑ ꯃꯁꯝ ꯈꯔ ꯗꯥꯏ ꯇꯧꯕꯗꯨꯔꯣ ꯋꯥꯡꯕ ꯅꯨꯄꯥꯗꯣ
ꯑꯥꯎ ꯃꯥꯅꯦ
ꯑꯣ ꯑꯣ ꯑꯣ ꯑꯩꯁꯨ ꯑꯗꯨꯗ ꯇꯧ ꯑꯗꯨ ꯅꯨꯄꯥꯗ ꯇꯧꯌꯦ ꯇꯧꯕ ꯃꯃꯤꯡ ꯐꯥꯎ ꯈꯪꯗꯦꯗ ꯑꯩꯗꯤ
ꯍꯂꯦꯟ ꯀꯥꯎꯕꯅꯦ ꯍꯂꯦꯟ
ꯑꯣ ꯉꯝꯒꯅꯤ ꯉꯝꯒꯅꯤ ꯑꯗꯨ ꯅꯨꯄꯥꯗꯣ ꯌꯥꯝ ꯁꯥꯠꯊꯤ ꯑꯣ ꯌꯥꯝ ꯁꯥꯠ ꯃꯥꯂꯦ
ꯑꯥ ꯅꯪꯗꯤ ꯀꯗꯥꯏꯗ ꯂꯩꯕ꯭ꯔꯥ
ꯑꯩꯗꯤꯒꯣ ꯀꯩꯅꯣꯅ ꯂꯩꯌꯦ ꯑꯁ ꯍꯥꯏꯅꯤꯡꯗꯦ ꯍꯣꯔꯦꯟꯅ ꯍꯥꯏꯔꯛꯀꯦ
ꯑ ꯍꯣꯏ
ꯎꯝ ꯅꯪꯗꯤ
ꯑꯩ ꯂꯝꯄꯥꯛꯇ ꯂꯩꯌꯦ
ꯑꯣ ꯉꯁꯥꯏꯗꯣ ꯃꯔꯣꯛ ꯆꯥ ꯄꯤꯕꯒꯦꯔ ꯈꯟꯗ꯭ꯔꯦ ꯄꯣꯛ ꯅꯥꯕꯗꯣ ꯂꯣꯏꯔꯦ
ꯑꯣ ꯑꯩꯈꯣꯏꯁꯨ ꯕꯖꯥꯔ ꯆꯠꯂꯨꯕ ꯏꯟꯁꯥꯡ ꯅꯥꯄꯤ ꯂꯧꯒꯦꯅ ꯀꯣ ꯆꯠꯄꯗ ꯅꯣꯡꯇꯥꯕꯅ ꯅꯣꯡ ꯇꯥꯕꯗ ꯀꯣꯛꯀ ꯂꯣꯏ ꯆꯣꯠꯂꯦ ꯔꯣꯟꯒ ꯂꯣꯏ ꯆꯠꯂꯥ ꯂꯩ
ꯍꯟꯗꯛꯁꯦ ꯇꯣꯏ ꯇꯣꯏꯅ ꯅꯣꯡ ꯇꯥꯏ ꯈꯔ ꯐꯥꯏꯗ ꯁꯥꯕꯁꯨ ꯈꯔ ꯏꯅꯥ ꯇꯞꯊꯥꯅꯤ ꯁꯥꯃꯟꯕꯗꯤ ꯏꯋꯥꯏ
ꯑꯩꯗꯤ ꯀꯣꯠꯂꯦ ꯁꯤꯔꯦ ꯔꯣꯛ ꯈꯨꯨꯕꯗꯣ ꯀꯣ ꯂꯣꯏꯔꯦ
ꯅꯪ ꯈꯨꯨꯟꯖꯦꯗ ꯃꯥꯂꯦꯕ ꯅꯪ ꯂꯣ ꯈꯨꯕꯒ ꯎꯝ ꯃꯥꯂꯦ
ꯑꯩꯒꯤ ꯅꯣꯠꯁꯤꯡꯁꯦ ꯂꯣꯏꯅ ꯕ꯭ꯂꯣꯛ ꯇꯧꯈ꯭ꯔꯦ ꯂꯣꯏꯔꯦ ꯀꯔꯤ ꯍꯤꯗꯥꯛ ꯆꯥꯒꯗ꯭ꯔꯥ ꯈꯪꯗꯦ ꯄꯔꯁ ꯇꯝꯃꯣꯟ ꯍꯥꯏꯕꯗꯣ ꯈꯪꯉꯤꯀꯣ ꯑꯗꯣ ꯐꯥꯏ ꯍꯅ ꯆꯥꯔꯤꯀꯣ ꯑꯗꯣ ꯁꯨꯐ ꯍꯦꯛ ꯐꯔꯗꯦ ꯈꯪꯕ꯭ꯔꯥ ꯑꯗꯨꯝ ꯃꯥ ꯑꯗꯨꯝ ꯇꯧꯔꯦ ꯑꯃꯨꯛ ꯀꯣꯏꯁꯨ ꯌꯥꯝ ꯆꯤꯛꯑꯦ
ꯑꯣ ꯅꯪꯒꯤ ꯀꯣꯂꯦꯖ ꯀꯥꯕ꯭ꯔꯥ ꯀꯔꯤ ꯇꯧꯔꯒ ꯂꯥꯛꯕꯅꯣ
ꯑꯩꯗꯣ ꯀꯦꯁꯄꯣꯟꯗꯤꯡ ꯊꯝꯃꯦ
ꯑꯣ
ꯊꯥꯔꯠ ꯁꯦꯃꯤꯁꯇꯔ ꯈꯛꯇ ꯉꯥꯏꯔꯤꯌꯦ ꯅꯪꯗꯤ
ꯑꯩꯗꯤ ꯍꯧꯖꯤꯛꯀꯥꯟꯗꯤ ꯇꯝꯗ꯭ꯔꯦꯗ
ꯎꯝ ꯑꯣꯝ ꯇꯝꯅꯤꯡꯗꯦꯗ ꯇꯝꯂꯣꯏꯕ ꯒꯦꯅ ꯑꯝꯇ ꯇꯥꯗꯦꯗ ꯕꯂꯥꯗꯅꯦ ꯏꯁꯀꯣꯂꯥꯔꯁꯤꯞ ꯐꯪꯅꯤꯡꯕꯒꯤ ꯄꯪꯝ ꯇ
ꯁꯥꯔꯇꯤꯐꯤꯀꯦꯠ ꯐꯪꯅꯤꯉꯥꯏ ꯀꯟꯅ ꯍꯣꯠꯅ ꯃꯤ ꯑꯃ ꯑꯣꯏꯅꯤꯉꯥꯏ
ꯍ ꯍꯥꯏ ꯍꯥꯏ ꯑꯗꯨꯗꯤ ꯃꯥꯡꯗꯗꯦ ꯑꯩ ꯁꯤꯔꯦ ꯑꯩꯁꯦ ꯔꯣꯛ ꯈꯨꯕꯗꯣꯅ ꯔꯣꯛ ꯈꯨꯕ ꯍꯤꯗꯥꯛ ꯈꯪꯕ꯭ꯔꯥ
ꯑꯗꯨꯗꯤ ꯈꯪꯗꯦ
ꯎꯝ
ꯍꯤꯇꯥꯀꯤ ꯃꯦꯗꯥꯝꯅꯤ ꯍꯤꯇꯥꯀꯤ ꯃꯔꯝꯗꯤ ꯑꯃꯠꯇ ꯈꯪꯗꯦ ꯀꯣꯛ ꯊꯤꯛꯄꯒꯤ ꯏꯁꯇꯣꯞꯄꯦꯠ ꯍꯥꯏꯕꯗꯣ ꯑꯗꯨꯗ ꯈꯪꯉꯦ
ꯑꯣ ꯑꯣ
ꯎ
ꯏꯃꯥꯟꯕꯤꯁꯤꯡꯅ ꯑꯗꯨ ꯆꯥꯗꯐꯝ ꯆꯥ ꯍꯥꯏꯕꯗꯣ ꯌꯥꯝ ꯂꯩꯌꯦꯕꯀꯣ ꯁꯨꯛ ꯐꯌꯦ ꯐꯔꯛꯛꯇꯦꯕ
ꯑꯣ ꯅꯪ ꯂ ꯀꯨꯝꯕ ꯀꯟꯅ ꯊꯨꯕ꯭ꯔꯣ ꯍꯥꯏꯗꯤ ꯊꯨꯒꯟꯕ꯭ꯔꯕ
ꯑꯣ ꯑꯗꯨꯝ ꯇꯥꯎꯕꯒꯤ ꯃꯄꯥꯟꯒꯨꯝꯕ ꯍꯧꯖꯤꯛ ꯉꯥꯏꯍꯥꯛ ꯊꯣꯛꯈ꯭ꯔꯗꯤꯦꯕꯀꯣ ꯇꯣꯏꯅ ꯊꯣꯛꯈ꯭ꯔꯗꯤ ꯋꯥꯟ ꯋꯦꯛꯇ ꯑꯃꯨꯛ ꯍꯧꯔꯛꯈ꯭ꯔꯅꯤ ꯌꯥꯗꯕꯅꯦ ꯗꯁ ꯗꯁꯀꯤꯤ ꯇꯧꯔꯗꯤꯀꯣ ꯌꯥꯝꯅ
ꯑ ꯑꯦꯂꯔꯖꯤ ꯇꯧꯋꯥꯅ ꯃꯥꯜꯂꯦ ꯅꯪ ꯑꯗꯨꯗꯤ
ꯍꯥꯥ
ꯑꯦꯂꯔꯖꯤ ꯇꯧꯒꯣ ꯃꯥꯂꯦꯔ
ꯑꯣ ꯑꯣ ꯑꯣ ꯃꯥꯥꯟꯦ ꯃꯥꯥꯟꯉꯦ ꯑꯣ ꯗ꯭ꯔꯦꯁ ꯌꯦꯡꯕ ꯅꯨꯄꯤꯁꯤꯡꯅꯦ ꯗ꯭ꯔꯦꯁ ꯌꯦꯡꯕ ꯌꯥꯝ ꯄꯥꯝꯃꯤꯅ ꯈꯟꯕꯗꯣ ꯁꯦꯀꯦꯟ ꯍꯦꯟꯗꯣ
ꯑꯥ ꯑꯥꯎ ꯑꯥ
ꯑꯗ ꯑꯣ ꯑꯗꯨꯣ ꯆꯠꯈ꯭ꯔꯗꯦꯕꯀꯣ ꯑꯩ ꯂꯣꯏꯔꯦ ꯇꯨꯝꯕ ꯌꯥꯗ꯭ꯔꯦ ꯍꯧꯔꯅꯤ
ꯍ ꯄ ꯇ ꯍꯥꯏ ꯀꯀꯨ ꯀꯥꯏ ꯐꯁꯤ
ꯋꯥꯏꯌꯦꯦ ꯑꯗꯨꯗꯣ
ꯅꯤꯇꯅꯁꯤ ꯄꯣꯈꯂꯤꯃ ꯇꯥꯛ ꯁꯅ ꯅꯇ
ꯏꯃꯥꯟꯕꯤꯁꯤꯡꯗꯤꯀꯣ ꯀꯩꯝꯇ ꯇꯧꯔꯣꯏꯕ ꯑꯩ ꯈꯛꯇꯪꯅꯦ ꯇꯧꯔꯛꯀꯗꯕ
ꯑꯣ ꯑꯈꯣꯏ ꯏꯃꯥꯟꯅꯕꯤꯁꯨ ꯈꯔ ꯑꯗꯨꯃꯥꯏꯅ ꯇꯧꯕ ꯈꯔ ꯂꯩꯌꯦ
ꯑꯣ
ꯃꯤꯁꯦ ꯇꯣꯉꯥꯟ ꯇꯣꯉꯥꯟ ꯂꯩꯕꯖꯥꯠꯅꯤ
ꯑꯣ ꯗꯥꯁꯛ ꯑꯣ ꯃꯥꯛꯁꯁꯨ ꯎꯞꯄ ꯌꯥꯗꯦꯗꯣ ꯁꯥꯏꯌꯦꯅꯀꯣ ꯁꯣꯔ ꯐꯨꯟ ꯊꯦꯡꯕ ꯉꯝ ꯗꯦꯕ ꯃꯥꯛꯁ ꯎꯞꯄꯁꯨ ꯑꯗꯨꯒꯤ ꯑꯁ ꯌꯥꯝ ꯋꯥꯏꯗ ꯁꯅ ꯁꯥꯏꯅꯥꯁ ꯂꯩꯥꯔꯕ ꯍꯥꯏꯅ ꯈꯜꯂꯦ ꯏꯃꯥꯕꯤꯁ ꯌꯥꯔꯦ ꯍꯥꯏꯅ ꯍꯥꯏꯕ ꯀꯥꯔꯤꯒꯤ ꯁꯥꯏꯅꯥꯥꯁꯅꯣ ꯍꯥꯏꯅ ꯁꯥꯏꯅꯥꯁꯨ ꯅꯥꯅꯤꯉꯥꯏ ꯁꯪꯗꯦ ꯁꯤꯗ
ꯑꯗꯨ
ꯑꯗꯨꯕꯨ ꯍꯥꯏꯌꯦ ꯑꯩꯗꯨ ꯎ
ꯍꯌꯦꯡꯗꯤ ꯀꯗꯥꯏ ꯆꯠꯇꯣꯏꯅꯣ
ꯎꯝ ꯍꯌꯦꯡ ꯈꯪꯗ꯭ꯔꯤꯗ ꯁꯟꯗꯦꯅꯤꯅ ꯌꯨꯝꯗ ꯑꯗꯨꯝ ꯂꯩꯔꯒꯦꯗ
ꯎꯝ ꯅꯪꯗꯤ ꯀꯔꯤ ꯖꯥꯇꯤꯅꯣ
ꯑꯩꯁꯦ ꯀꯩꯅꯣꯅꯦ ꯍꯥꯏꯅꯤꯡꯗꯦꯗ ꯍꯣꯔꯦꯟꯅ ꯍꯥꯏꯕꯤꯒꯦ
ꯑꯗꯨꯝ ꯅꯪ ꯍꯥꯏꯅꯤꯡꯕꯗ ꯑꯗꯨꯝ ꯍꯥꯏꯌꯣ ꯍꯥꯏꯗꯤ ꯂꯩꯗꯅ
ꯑ ꯑꯩꯁꯦꯀꯣ ꯌꯝ ꯀꯨꯏꯅꯦ ꯄꯨꯨꯏꯅꯦ
ꯑꯥ ꯑꯥ
ꯑꯩꯗꯤ ꯅꯪ ꯈꯪꯉꯦ
ꯎꯝ ꯑꯩ ꯃꯤꯡꯒ ꯑꯩꯒꯤ ꯇꯥꯏꯇꯜꯅ ꯈꯪꯉꯝꯅꯤꯅ
ꯍꯣꯏ ꯑꯗꯨꯗꯒꯤ ꯈꯪꯉꯤ
ꯄꯪꯁꯥ ꯁꯥꯏꯗ ꯑꯩꯁꯦ ꯒ꯭ꯥꯌꯟ ꯇꯥ ꯂꯣꯏꯔꯦꯗ ꯑꯩꯗꯤ
ꯋꯥꯔꯤ ꯁꯥꯟꯅꯅꯤꯡꯉꯥꯏꯁꯨ ꯂꯩꯇꯦ ꯍꯥꯏꯔꯤꯅꯤ
ꯁꯥꯕꯗꯣꯀꯣ ꯑꯩ ꯈꯔ ꯐꯤꯚꯔ ꯂꯩꯕꯒꯤꯀꯣ ꯋꯥꯏ ꯃꯣꯖꯥꯒꯁꯨ ꯇꯣꯅꯤꯡꯗꯦ ꯈꯣꯡꯗꯤꯀꯣ ꯀꯩꯅꯣ ꯇꯧꯋꯦ
ꯑꯁ ꯑꯩꯗꯤ ꯈꯣꯡ ꯁꯥꯃꯟꯕꯒꯤ ꯂꯣꯏꯔꯦ
ꯑꯣ ꯑꯩꯒꯤꯗꯤ ꯏꯪꯉꯦ
ꯈꯣꯡ ꯑꯩ ꯀꯔꯤꯅꯣ ꯈꯪꯗꯦ ꯑꯩꯗꯤ ꯑꯥ ꯃꯤꯅ ꯁꯥꯗ꯭ꯔꯁꯨ ꯀꯣ
ꯑꯣ ꯑꯣ ꯑꯣ ꯑꯣ ꯑꯣ ꯑꯣ ꯑꯗꯨꯝ ꯇꯧꯕꯅꯤ ꯋꯥꯕꯅꯤꯀꯣ ꯏꯃꯥꯟꯅꯕꯤꯁꯨ ꯑꯗꯨꯝ ꯇꯧꯋꯦ ꯑꯩꯈꯣꯏꯒꯤ ꯑ ꯀꯔꯤ ꯍꯥꯏꯁꯤꯔ ꯑꯩꯈꯣꯏ ꯌꯨꯝꯒꯤ ꯑꯩꯈꯣꯏ ꯃꯃꯥꯗꯣ
ꯎꯝ
ꯑꯗꯨ ꯃꯥꯏꯅ ꯇꯧꯋꯦ ꯃꯥꯁꯨ ꯌꯥꯝꯅ ꯁꯥꯒꯜꯂꯦ ꯑꯗꯣ ꯑꯩ ꯅꯨꯡ ꯁꯤꯕꯅꯦ ꯃꯈꯣꯡꯗꯣ ꯂꯣꯏꯅ ꯀꯩ ꯍꯥꯏꯔꯁꯤꯔꯥ ꯔꯦꯠ ꯀꯂꯔ ꯊꯣꯛꯄꯗꯣ
ꯑꯥ
ꯀꯛꯈꯅꯤ ꯅꯥꯕꯗ ꯁꯥꯕꯒꯤ ꯍꯥꯏꯅꯤ
ꯄꯨꯗꯤ ꯊꯣꯛꯇꯦꯕ ꯑꯗꯨ ꯃꯅꯨꯡꯅ ꯁꯥꯕꯗꯣ ꯑꯗꯨꯝ ꯀꯩ ꯍꯥꯏꯗꯣꯏꯅꯣ ꯑꯗꯣ ꯀꯔꯤ ꯇꯧꯗꯣꯏꯅꯣ ꯀꯔꯤ ꯊꯥꯗꯣꯏꯅꯣ ꯀꯔꯤ ꯍꯤꯗꯥꯛ ꯆꯥꯗꯣꯏꯅꯣꯁꯨ ꯈꯪꯗꯕꯀꯣ
ꯑꯣ ꯑꯣ ꯆꯦꯀꯑ ꯆꯂꯅ
ꯇꯨꯝꯃꯀꯥꯟꯗ ꯐꯦꯟ ꯊꯥꯗ꯭ꯔꯦ ꯐꯦꯟ ꯊꯥꯗ꯭ꯔꯗꯤ ꯇꯨꯝꯕ ꯉꯝꯗ꯭ꯔꯦ ꯑꯩꯈꯣꯏꯗꯤ
ꯑꯣ ꯆꯤꯀꯞꯒꯨꯝꯕ ꯆꯪꯉꯅ ꯑꯗꯨꯗꯤ ꯅꯪꯗꯣ
ꯎꯝ ꯆꯠꯗꯤ ꯆꯅꯤꯡꯕꯀꯣ ꯑꯗꯣ ꯄꯩꯁꯥ ꯂꯩꯗꯕꯤ ꯄꯩꯁꯥꯅ ꯋꯥꯔꯅꯤ
ꯃꯥꯅꯦ ꯃꯥꯅꯦ ꯍꯟꯗꯛꯁꯦ ꯑꯁꯤꯒꯤ ꯈꯛꯇ ꯉꯥꯏꯔꯦ
ꯎꯝ
ꯇꯥꯟꯕꯁꯨ ꯅꯨꯡꯉꯥꯏꯗꯣ ꯃꯇꯝꯅ ꯐꯠꯇꯕꯅꯦ
ꯃꯥ
ꯈꯪꯗ꯭ꯔꯦꯗ ꯁꯤꯡꯒꯥꯔ ꯆꯠꯈ꯭ꯔꯁꯤꯔꯣ ꯂꯣꯏꯅꯃ ꯀꯅꯥꯗ꯭ꯔꯦ ꯕꯤꯖꯤꯅꯦꯁ ꯇꯧꯕ ꯍꯧꯈ꯭ꯔꯦꯁꯤꯔꯣꯈꯣꯏꯁꯨ
ꯇꯧꯔꯁꯦ ꯇꯧꯔꯁꯦ
ꯒꯥꯔꯤ ꯑꯃ ꯂꯩꯔꯦꯀꯣ ꯅꯨꯡꯉꯥꯏꯒꯅꯤꯍ
ꯎꯝ
ꯏꯝꯕꯥꯜꯗ ꯀꯔꯤꯅꯣ ꯂꯩꯕꯗꯣ ꯅꯣꯅꯦꯒꯤ ꯄꯥꯔꯀꯤꯡ ꯍꯥꯏꯅ ꯑꯗꯨꯗ ꯑꯩ ꯌꯣꯟꯈ꯭ꯔꯁꯦ ꯑꯩꯈꯣꯏꯁꯨ ꯆꯠꯂꯒ
ꯍꯝ
ꯅꯪꯒꯤ ꯈ꯭ꯔꯤꯁꯃꯥꯁ ꯃꯇꯝꯗ ꯆꯠꯀꯗ꯭ꯔꯥ ꯌꯨꯝ
ꯑꯁ ꯈꯪꯗ꯭ꯔꯤꯗ ꯑꯗꯨꯗꯤ ꯃꯇꯝ ꯂꯥꯔꯀꯥꯟꯅ ꯈꯪꯉꯅꯤ ꯍꯧꯖꯤꯛꯇꯤ ꯍꯥꯏꯕ ꯉꯝꯗ꯭ꯔꯤ
ꯑꯣ ꯅꯣꯏ ꯃꯐꯝꯁꯨ ꯅꯨꯡꯉꯥꯏꯕ꯭ꯔꯥ ꯈ꯭ꯔꯤꯁꯃꯥꯁꯀꯨꯝꯕ ꯃꯇꯝꯗ
ꯑꯥꯎ ꯅꯨꯡꯉꯥꯏ ꯑꯗꯨꯝ ꯆꯤꯡ ꯀꯩꯅꯣ ꯇꯧꯕꯒꯤꯀꯣ ꯃꯤ ꯌꯥꯝꯕꯒꯤ
ꯑꯣ ꯑꯩꯈꯣꯏꯗꯁꯨ ꯅꯨꯡꯉꯥꯏꯌꯦ ꯑꯗꯨꯝ
ꯑꯥꯎ ꯃꯤ ꯌꯥꯝꯔꯒ ꯑꯗꯨꯝ ꯑꯦꯟꯖꯣꯏꯃꯦꯟ ꯇꯧꯕ ꯍꯥꯏꯔꯗꯤ ꯑꯗꯨꯝ ꯅꯨꯡꯉꯥꯏꯌꯦꯗ ꯈ꯭ꯔꯤꯁꯃꯥꯁ
ꯑꯦ ꯈ꯭ꯔꯤꯁꯃꯥꯁꯁꯤꯁꯨ ꯀꯣ ꯈꯔ ꯎꯝ ꯀꯩ ꯍꯥꯏꯁꯤꯔꯥ ꯍꯧꯖꯤꯛ ꯀꯥꯟꯗꯤ ꯅꯨꯡꯉꯥꯏꯇ꯭ꯔꯦ ꯑꯩꯈꯣꯏ ꯆꯦꯆꯦ ꯈꯣꯏꯗꯣ ꯂꯩ ꯁꯥꯔꯤꯉꯩꯗꯀꯣ ꯑꯗꯨ ꯃꯇꯝꯗ ꯅꯨꯡꯉꯥꯏꯌꯦ ꯍꯧꯖꯤꯛꯇꯤ ꯃꯣꯏꯗꯣ ꯌꯨꯝ ꯄꯥꯟꯅꯈ꯭ꯔꯕꯒꯤ ꯅꯨꯡꯉꯥꯏꯕ ꯃꯇꯝꯗꯣ ꯍꯦꯜꯂꯛꯈ꯭ꯔꯦ
ꯌꯨꯠꯁꯤꯡꯗꯣ ꯁꯣꯜꯂꯛꯄꯩꯅꯦ ꯑꯗꯨꯗꯣ
ꯑꯣ ꯑꯗꯨꯒꯤ
ꯑꯉꯥꯡ ꯑꯣꯏꯔꯛꯄꯒꯤꯀꯣ ꯑꯗꯨꯗꯣ
ꯎꯝ ꯑꯣ ꯃꯥꯅꯦ ꯃꯥꯅꯦ ꯑꯩꯈꯣꯏ ꯑꯉꯥꯡꯁꯤꯅꯀꯣ ꯌꯣꯠ ꯑꯣꯏꯈ꯭ꯔꯕꯅꯦ ꯑꯦ ꯀꯥꯏꯔꯒꯦ ꯑꯗꯨ ꯇꯧꯔꯁꯨ ꯍꯩꯇꯦ
ꯑꯥ ꯋꯥ ꯉꯥꯡ ꯁꯉꯥꯡꯁꯨ ꯑꯗꯨꯝ ꯅꯨꯡꯉꯥꯏꯗꯕꯒꯤ ꯑꯗꯨꯝ
ꯑꯣ ꯑꯣ ꯑꯗꯨꯒ ꯏꯁꯩꯒꯨꯝꯕ ꯁꯛꯀꯗꯧꯕꯁꯨ ꯌꯥꯝ ꯂꯨꯕꯤꯗꯣ ꯈꯤꯇꯪ ꯈꯤꯇꯪ ꯑꯩꯈꯣꯏꯅ ꯑꯗꯨꯝ ꯇꯣꯏꯅ ꯁꯥꯛꯄꯁꯤꯡꯗꯤ ꯈꯥꯡꯉꯦꯕꯀꯣ ꯎꯝ ꯀꯥꯏꯗꯒꯤ ꯍꯩꯇꯦ
ꯑꯈꯣꯏ ꯆꯠ
ꯎꯝ ꯑꯥ
ꯊꯥꯏꯅꯒꯤ ꯃꯤꯅ ꯑꯗꯨꯒꯨꯝꯕꯗꯤ ꯇꯧꯕꯗꯤ ꯍꯩꯌꯦꯗꯅ
ꯑꯥ ꯅꯍꯥꯟꯗꯨꯅꯤꯅ ꯅꯨꯡꯉꯥꯏꯕꯁꯤꯗꯤ
ꯎꯝ ꯑꯩꯈꯣꯏꯗꯤ ꯂꯥꯏꯔꯤꯛ ꯇꯝꯃꯦꯅ ꯇꯝꯃ ꯆꯠꯂꯨꯔꯦ ꯀꯗꯥꯏ ꯀꯗꯥꯏꯗꯅꯣ ꯆꯝ ꯑꯗꯨꯝ ꯏꯁꯥꯏꯒꯦꯗ ꯇꯝꯗꯁꯨ ꯌꯥꯎꯔꯝꯗ꯭ꯔꯦꯗꯅ ꯑꯩꯈꯣꯏꯁꯨ
ꯀ꯭ꯂꯥꯁ ꯀꯌꯥ ꯍꯥꯏꯁꯤ꯭ꯔꯦ ꯀ꯭ꯂꯥꯁ ꯁꯤꯛꯁ ꯁꯦꯚꯦꯟ ꯑꯗꯨ ꯋꯥꯏꯗ ꯃꯇꯝꯗꯅꯤꯅ ꯅꯨꯡꯉꯥꯏꯕ ꯇꯦꯟ ꯌꯥꯎꯕ ꯐꯥꯎ ꯇꯨꯋꯦꯜꯐ ꯐꯥꯎ ꯑꯗꯨꯝ ꯅꯨꯡꯉꯥꯏꯗ ꯈ꯭ꯔꯤꯁ ꯃꯥꯗꫭ ꯑꯗ ꯇꯨꯌ‌ꯦꯞ ꯂꫭꯏꯈꯔꯕ ꯑꯩ ꯌꯥꯝ ꯅꯨꯡꯉꯥꯏꯇ꯭ꯔꯦ ꯑꯗꯨ ꯑꯩꯒꯥ ꯏꯃꯥꯟꯕꯤꯒ ꯃꯔꯨꯞꯁꯤꯡꯁꯨ ꯃꯄꯥꯟꯂꯣꯝꯗ ꯂꯣꯏ ꯂꯩꯅꯈ꯭ꯔꯦ ꯃꯥ ꯃꯥ ꯊꯣꯞꯄ ꯑꯗꯨꯝ ꯆꯠꯅꯈ꯭ꯔꯦ
ꯑꯩꯈꯣꯏꯁꯨ ꯇꯧꯋꯦꯗ ꯑꯩꯈꯣꯏ ꯏꯃꯥꯟꯅꯕꯤꯁꯤꯡꯁꯨ ꯂꯣꯏ ꯃꯄꯥꯟꯗ ꯆꯠꯈ꯭ꯔꯦ ꯑꯗꯨꯒ ꯂꯥꯏꯔꯤꯛ ꯇꯝꯃꯦꯅ ꯃꯐꯝ ꯃꯐꯝ ꯇꯣꯉꯥꯟ ꯇꯣꯉꯥꯟ ꯆꯠꯈꯦꯗꯅ ꯊꯕꯛ ꯇꯧꯋꯦꯅ ꯇꯣꯉꯥꯟ ꯇꯣꯉꯥꯟ ꯑꯗꯨꯝ ꯆꯠꯈ꯭ꯔꯦ ꯈ꯭ꯔꯤꯃꯥꯁꯇꯆꯨ ꯂꯥꯛꯅꯤꯉꯥꯏꯁꯨ ꯈꯟꯗ꯭ꯔꯦ
ꯎꯝ ꯂꯩꯃꯤꯟꯅꯕ ꯀꯥꯟꯗꯅ ꯅꯨꯡꯉꯥꯏꯌꯦ
ꯂꯩ ꯃꯤꯟꯅ ꯀꯥꯟ ꯅꯨꯡꯉꯥꯏ ꯑꯗꯨꯅꯦ ꯍꯣꯏ ꯑꯋꯥ ꯅꯨꯡꯉꯥꯏꯁꯨꯦ ꯑꯗꯨꯝ ꯐꯣꯡꯗꯣꯛꯄꯌꯦꯀꯣ ꯍꯧꯖꯤꯛꯀꯥꯟꯗꯤ ꯑꯗꯨꯖꯨ ꯐꯪꯗ꯭ꯔꯦꯗꯣ
ꯅꯨꯡꯉꯥꯏꯕꯅꯦ ꯑꯗꯨꯅ
ꯎꯝ
ꯅꯪꯗꯤ ꯑꯗꯨꯝ ꯅꯪꯒ ꯅꯪꯗꯤ ꯀꯅꯥ ꯀꯅꯥ ꯂꯩꯒꯦ ꯑꯗꯨꯗ
ꯑꯩ ꯍꯧꯖꯤꯛꯇꯤ ꯑꯩꯈꯣꯏ ꯏꯆꯦꯒ ꯑꯩꯈꯣꯏ ꯏꯃꯥꯟꯅꯕꯤ ꯈꯣꯏ ꯂꯩ
ꯎꯝ ꯍꯣꯏ ꯍꯣꯏ ꯆꯦꯆꯦ ꯈꯣꯏꯒ ꯂꯩꯕꯁꯦ ꯅꯨꯡꯉꯥꯏꯕꯅꯤ ꯈꯣꯏꯁꯨ ꯅꯍꯥꯟꯗ ꯑꯩꯈꯣꯏ ꯆꯦꯆꯦ ꯈꯣꯏꯒ ꯑꯗꯨꯝ ꯂꯩꯃꯤꯟꯅꯩ ꯌꯥꯏ
ꯑꯩꯗꯤ ꯑꯩꯈꯣꯏ ꯆꯤꯆꯦ ꯂꯩꯗꯕꯒꯤ ꯑꯩꯗꯤ ꯆꯤꯆꯦ ꯂꯩꯕꯁꯦ ꯌꯥꯝ ꯄꯥꯝꯃꯦ
ꯍꯝ
ꯄꯝꯕ ꯑꯥꯎ ꯑꯩꯈꯣꯏ ꯀꯥꯖꯤꯡꯒꯤ ꯁꯤꯡꯗꯣ ꯂꯩꯃꯤꯟꯅꯕꯗꯣ ꯅꯨꯡꯉꯥꯏꯕꯅꯦ ꯑꯩꯗꯤ ꯏꯆꯦ ꯂꯥꯏꯅꯤꯡꯕ ꯏꯆꯦ ꯂꯩꯇꯕ ꯑꯩꯈꯣꯏ ꯗꯗꯥꯗꯤ ꯌꯥꯝ ꯂꯩꯕ
ꯑꯣꯆꯤꯟꯅꯤ ꯅꯆꯤꯟ ꯅꯅꯥꯎꯗꯤ ꯀꯌꯥ ꯁꯨꯒꯦ
ꯉꯥꯛꯕ ꯏꯆꯦ ꯃꯤ ꯌꯥꯝꯃꯦ ꯅꯨꯄꯤ ꯌꯥꯝꯗꯕ ꯅꯨꯄꯥ ꯌꯥꯝ ꯂꯩ ꯅꯨꯄꯥꯗꯤ ꯀꯥꯏꯗꯒ‌ꯦ ꯅꯨꯡꯉꯥꯏꯇꯦ ꯅꯨꯄꯤꯅ ꯅꯨꯡꯉꯥꯏꯌ‌ꯦ ꯃꯣꯏꯒꯤꯗꯅꯦ ꯑꯩꯅ ꯅꯪꯕꯨ ꯋꯥꯔꯤ ꯁꯥꯔꯔꯤꯁꯦ ꯎꯝ
ꯍꯥꯥ
ꯃꯣꯏꯒꯤꯗ ꯃꯣꯏꯒꯤꯁꯦ